ꯑꯣ ꯇꯥꯏꯌꯦ ꯑ
ꯃꯩꯇꯩꯂꯣꯟꯗ ꯀꯃꯥꯏꯅ ꯍꯥꯏꯕ꯭ꯔꯥ ꯑꯗꯨꯗꯤ ꯈꯪꯗ꯭ꯔꯦ
ꯎ ꯑꯩꯁꯨ ꯈꯪꯗꯦ
ꯀꯔꯤ ꯇꯧꯔꯝꯕ꯭ꯔꯣ
ꯑꯩ ꯆꯥꯛ ꯏꯟꯁꯥꯡ ꯊꯣꯡꯉꯦ ꯅꯪꯗꯤ
ꯎꯝ ꯀꯔꯤꯁꯨ ꯇꯥꯎꯗꯦꯗ ꯍꯥꯎꯒꯠꯂꯒ ꯑ ꯀ꯭ꯂꯥꯁ ꯆꯠꯁꯤꯔꯥ ꯍꯥꯏꯅ ꯈꯜꯂꯒ ꯎꯝ
ꯑꯣ
ꯆꯠꯂꯔꯣꯏꯒꯦ ꯑꯗꯨꯒ ꯍꯣꯔꯦꯟ ꯑꯥꯐꯇꯔꯅꯨꯟꯗꯅ ꯆꯠꯈ꯭ꯔ ꯀꯒꯦ ꯍꯥꯏꯅ ꯈꯜꯂꯒ ꯂꯩꯕ
ꯑ ꯀꯩ ꯀꯣꯂꯦꯖꯇ ꯀꯥꯕ꯭ꯔꯣ
ꯑ ꯑꯩꯈꯣꯏꯒꯤ ꯀꯣꯂꯦꯖꯇꯤ ꯇꯣꯡꯉꯥꯜꯂꯦ ꯆꯥꯛ ꯏꯟꯁꯥꯡ ꯊꯣꯡꯕꯗꯣ ꯅꯨꯡꯉꯥꯏꯕ꯭ꯔꯥ
ꯅꯨꯡꯉꯥꯏꯌꯦ ꯗꯥꯎ ꯊꯣꯡꯕꯅꯦ
ꯑ ꯗꯥꯎ ꯗꯥꯎ ꯍꯥꯏꯔꯒ ꯑꯩꯈꯣꯏꯗꯤ ꯑꯌꯨ ꯈꯨꯗꯤꯡ ꯗꯗꯥ ꯆꯥꯦ
ꯑꯣ
ꯑꯌꯥꯝꯕꯅ ꯗꯥꯜ ꯄꯤꯌꯦꯕꯀꯣ ꯑꯩꯈꯣꯏꯗꯣ ꯎꯝ ꯃꯣꯔꯅꯤꯡꯒꯨꯝꯕꯗꯤ ꯗꯥꯎꯜꯅꯤꯅ ꯇꯥꯜꯒ ꯑ ꯃꯔꯛ ꯃꯔꯔꯛ ꯅꯠꯇꯅ ꯍꯋꯥꯏ ꯀꯟꯇꯥꯛ ꯍꯥꯏꯕ꯭ꯔꯥ ꯑꯗꯨ ꯑꯗꯨꯝ ꯄꯤꯑ ꯀꯔꯤ ꯇꯧꯅꯤ ꯉꯁꯤꯗꯤ
ꯉꯁꯤꯁꯦ ꯈꯪꯗꯣꯏꯅꯦ ꯀꯩ ꯇꯧꯁꯤꯔ ꯅꯪ ꯍꯣꯁꯇꯦꯜꯗ ꯂꯩꯕ ꯃꯥꯜꯂꯦꯀꯣ
ꯍ ꯍ ꯑꯩ ꯍꯣꯁꯇꯦꯜꯗ ꯂꯩ ꯎꯝ
ꯃꯥꯗꯕ ꯅꯨꯅꯨꯡꯠꯇꯤꯒꯤ ꯊ ꯆ ꯑꯗꯨꯗ
ꯑꯁ ꯑꯌꯨ ꯑꯌꯥꯝꯕꯅ ꯑꯌꯨꯛꯇꯗꯤ ꯑꯗꯨꯃꯥꯏꯅ ꯑꯣꯏꯌꯦ ꯅꯨꯡꯗꯥꯡꯗꯅ ꯑꯗꯨꯝ ꯎꯝ ꯈꯔ ꯇꯣꯉꯥꯂꯦ ꯀꯔꯤ ꯀꯔꯤꯒꯨꯝꯕ ꯑꯗꯨꯝ ꯃꯤꯛꯁ ꯇꯧꯔꯒ ꯑꯗꯨꯝ ꯊꯣꯡꯉ ꯄ
ꯑꯣ
ꯀ꯭ꯔꯤ ꯀꯣꯂꯦꯟꯖꯇ ꯀꯥꯎꯕ꯭ꯔꯣ ꯅꯪꯅ
ꯑꯩꯗꯤ ꯈꯪꯔꯣꯏ ꯅꯪ
ꯑꯣ ꯑꯩꯅꯁꯨ ꯈꯪꯉꯣꯏꯕꯀꯣ ꯅꯪ ꯀꯣꯂꯦꯖꯇ ꯀꯥꯕ꯭ꯔꯥ ꯍꯥꯏꯕꯗꯣ
ꯑꯩꯒꯤ ꯁ ꯈꯪꯉꯣꯏꯕꯀꯣ ꯑꯗꯨꯒꯤ
ꯌꯥꯏ ꯌꯥꯏ ꯅꯪ ꯅꯪꯁ ꯑꯏꯅ ꯉꯁꯥꯏ ꯍꯥꯏꯕꯤꯗꯕꯒꯤ ꯅꯪꯁꯨ ꯍꯥꯏꯔꯣꯏ ꯍꯥꯏꯕ ꯃꯥꯜꯂꯦ
ꯅꯠꯇꯦ ꯑꯗꯨꯒꯤ ꯅꯠꯇꯦ ꯑꯩꯒꯤꯗꯤ ꯍꯩꯗꯣꯛꯄ ꯌꯥꯗꯦ ꯑꯗꯨꯒꯤꯅꯦ
ꯎꯝ ꯍꯥꯏꯥꯏꯗꯣꯛꯄ ꯂꯥꯁꯇ ꯁꯤ ꯑꯥꯏ ꯗꯤ ꯑꯣꯏꯔ ꯂꯩꯔꯝꯒꯅꯤ ꯎ
ꯑꯣꯏꯔꯝꯃꯗꯤ ꯀꯔꯤ ꯇꯧꯅꯤ ꯏꯁ
ꯑꯩꯒꯤ ꯏꯟꯐꯣꯔꯃꯦꯁꯟ ꯂꯣꯏ ꯂꯤꯛ ꯇꯧꯈ꯭ꯔꯅꯦ ꯑꯗꯨꯗꯤ
ꯑꯦ
ꯑ ꯆꯥꯛ ꯌꯦꯟꯁꯥꯡ ꯊꯣꯡꯕ ꯂꯣꯏꯗ꯭ꯔꯤꯕ꯭ꯔꯥ ꯅꯠꯇ꯭ꯔꯒ ꯂꯣꯏꯈ꯭ꯕ꯭ꯔꯣ
ꯂꯣꯏꯗ꯭ꯔꯦ ꯏꯅꯥꯎꯅꯨꯄꯥ ꯑꯅꯤꯗ ꯁ꯭ꯀꯨꯜ ꯆꯠꯀꯅꯦꯕꯀꯣ ꯑꯗꯣ ꯍ ꯃꯔꯔꯔꯒ ꯆꯛꯆꯥ ꯍꯜꯂꯒ ꯆ ꯍꯜꯂꯅꯤ
ꯑꯆꯥ ꯑꯠꯆꯥ ꯃꯔꯝ ꯌꯥꯝ ꯑꯣꯏꯑꯦ ꯒ꯭ꯌꯥꯟ ꯌꯥꯝ ꯇꯥꯛꯏꯌꯦ
ꯍꯝ
ꯇꯧꯕꯅꯦ ꯑꯩꯈꯣꯏꯁꯨ ꯌꯨꯝꯗ ꯑꯩꯒꯤ ꯏꯃꯥꯗꯣ ꯑꯩꯒꯤ ꯏꯅꯥꯎ ꯄꯤꯌꯦ ꯎꯝ ꯑꯩꯈꯣꯏꯗꯨ ꯂꯥꯁꯇꯨ ꯈꯔ ꯄꯤꯌꯦ ꯑꯗꯨꯒꯤ ꯁ꯭ꯀꯨꯜꯒꯨꯝꯕ ꯆꯠꯂꯝꯗꯥꯏꯗ ꯑꯥ ꯇꯤꯐꯤꯟꯒꯨꯝꯕꯁꯨ ꯁꯦꯝꯕꯤꯅꯤ ꯀꯔꯤ ꯄ ꯇꯧꯕꯤꯒꯅꯤ ꯏꯟꯇ꯭ꯔꯦꯁ ꯑꯞ ꯇꯧꯕꯤꯒꯅꯤ ꯑꯁ
ꯎꯝ
ꯈꯪꯗꯦ ꯑ ꯍꯥꯟꯅ ꯑꯩꯈꯣꯏꯅ ꯁ꯭ꯀꯨꯜ ꯀꯥꯕ ꯀꯥꯟꯗꯒ ꯍꯧꯖꯤꯛꯀꯥꯟꯒꯤ ꯑꯉꯥꯡꯁꯤꯡ ꯁ꯭ꯀꯨꯜ ꯀꯥꯕꯁꯦ ꯍꯧꯖꯤꯛꯀꯥꯟꯗ ꯍꯦꯟꯅ ꯃꯇꯝ ꯑꯗꯨꯒ ꯀꯔꯤ ꯀꯔꯤ ꯆꯪꯕ ꯆꯞꯅꯩ ꯍꯥꯟꯅꯗꯤ ꯑꯩꯈꯣꯏꯗꯤ ꯇꯤꯐꯤꯟꯁꯨ ꯄꯨꯠꯇꯦ ꯑꯗꯣ ꯀꯔꯝ ꯍꯟꯅ ꯗ꯭ꯔꯦꯁ ꯇꯧꯔꯒ ꯁ꯭ꯀꯨꯜ ꯆꯠꯈ꯭ꯔꯕꯁꯨ ꯈꯪꯕ ꯌꯥꯝ ꯊꯨꯑꯦ ꯍꯟꯗꯛꯇꯤ ꯃꯣꯏꯗꯤ ꯀ꯭ꯂꯥꯁ ꯇꯨ ꯑꯩꯠ ꯊꯥꯔꯇꯤꯗ ꯍꯧꯅꯤ ꯍꯥꯏꯗꯤ ꯁꯚꯦꯟꯗꯒꯤ ꯗ꯭ꯔꯦꯁ ꯑꯥꯔꯠ ꯇꯧꯈ꯭ꯔꯦꯕ
ꯍꯣꯏ ꯑꯗꯣ ꯇꯤꯐꯤꯟꯗꯁꯨ ꯌꯨꯅꯤꯐꯣꯔꯝ ꯑꯣꯏꯌꯦ
ꯎꯝ ꯒꯤ ꯑꯗꯨꯒ ꯑꯗꯨꯒꯤ ꯃꯊꯛꯇ ꯇꯦꯟ ꯔꯨꯄꯤꯁ ꯇ꯭ꯋꯦꯟꯇꯤ ꯔꯨꯄꯤꯁꯀ ꯄꯨꯈꯤꯒꯅꯦꯕ ꯍꯣꯔꯦꯟ ꯎ ꯁꯤꯇꯤ ꯊꯥꯕ ꯀꯥꯟꯗ ꯂꯥꯛꯄ ꯀꯥꯟꯗ ꯆꯥꯕ ꯆꯠꯂꯝꯝꯒꯅꯤ ꯍꯥꯏꯅ ꯑꯁ ꯅꯨꯡꯉꯥꯏꯃꯟꯈ꯭ꯔꯦ ꯍꯟꯗꯛ ꯈꯨꯝꯔꯛꯀꯦ ꯑꯉꯥꯡꯁꯤꯡꯁꯤꯗꯤ
ꯍꯣꯏ ꯌꯥꯝ ꯅꯨꯡꯉꯥꯏꯌꯦꯀꯣ ꯃꯣꯏꯗꯤ ꯑꯩꯈꯣꯏꯗꯤ ꯑ ꯄꯥ ꯃꯉꯥꯅꯤꯅꯤꯉꯥꯏꯗꯣ ꯄꯥ ꯇꯔꯥꯅꯤꯅꯤꯉꯥꯏꯗꯣ ꯀꯣꯛꯁꯤ ꯑꯗꯨꯝ ꯆꯥꯕꯅꯦ
ꯀꯔꯤꯅꯨ ꯄꯠꯇ꯭ꯔꯥꯔ ꯍꯦ ꯑꯩꯈꯣꯏꯅ ꯀ꯭ꯂꯥꯁ ꯋꯥꯟ ꯇꯨꯒꯨꯝꯕ ꯍꯅ ꯒꯗ ꯑꯁ ꯅꯨꯄꯥ ꯑꯥ ꯑꯥ ꯄꯤ
ꯑꯁꯦꯡꯕꯅꯦ ꯍꯣꯏ ꯑꯁ ꯍꯧꯖꯤꯛꯀꯥꯟꯒꯤ ꯑꯉꯥꯡꯁꯤꯡꯗꯤ ꯌꯥꯝ ꯅꯨꯡꯉꯥꯏꯌꯦ
ꯍꯣꯏ ꯑꯗꯨ ꯑꯩꯈꯣꯏ ꯍꯧꯖꯤꯛꯀꯥꯟꯒꯤ ꯑꯉꯥꯡꯁꯤꯡꯅꯤ ꯑꯩꯈꯣꯏ ꯏꯅꯥꯎꯄꯤꯁꯤꯡꯗꯨ ꯅꯨꯄꯥ ꯇꯔꯥ ꯄꯤꯁꯨ ꯑ ꯑꯁ ꯅꯨꯄꯥ ꯇꯔꯥꯗꯤ ꯌꯥꯝꯗꯦ ꯇ꯭ꯤꯟꯇꯤ ꯀꯨꯟ ꯀꯨꯟ ꯀꯨꯟ ꯄꯤꯌꯒ ꯍꯥꯟꯅ ꯍꯅꯤ ꯑꯗꯨꯒ ꯑꯩꯒꯤ ꯑꯟꯇꯤꯒꯤ ꯃꯆꯥꯅꯨꯄꯤ ꯑꯃꯁꯨ ꯂꯩꯌꯦꯕ ꯌꯥꯝ ꯁꯤꯡꯉꯦ ꯑꯁ ꯏꯃꯥ ꯏꯃ ꯑꯁꯤꯒꯤ ꯄꯩꯁꯥ ꯀꯂꯔ ꯅꯠꯇꯦꯕꯤꯗ ꯑꯃ ꯈꯔ ꯔꯦꯠ ꯑꯣꯏꯕꯗꯨ ꯄꯤꯌꯣ ꯍꯥꯏꯕꯅꯦꯕ ꯍꯥꯏꯗꯤ ꯃꯁꯤꯡꯗꯤ ꯈꯪꯗꯕ ꯕꯠ ꯉꯁꯥꯏꯒꯤ ꯅꯨꯄꯥ ꯇꯔꯥ ꯍꯥꯏꯅꯗꯤ ꯂꯨꯄꯥ ꯀꯨꯟꯗꯨꯅ ꯌꯥꯝꯃꯦ ꯍꯥꯏꯕꯗꯤ ꯈꯪꯗꯤ ꯈꯪꯕꯒꯣ
ꯍꯣꯏ
ꯑꯗꯒꯤ ꯑꯁꯤ ꯅꯠꯇꯕꯤꯗ ꯈꯔ ꯈꯔ ꯍꯦꯟꯅ ꯔꯦꯠ ꯑꯣꯏꯕꯗꯣ ꯑꯗꯨ ꯎ ꯄꯌꯣꯒ
ꯑꯩ ꯑꯉꯥꯡꯁꯤꯡꯁꯦ ꯌꯥꯝ ꯁꯤꯗ꯭ꯔꯤ ꯅꯪ ꯏ ꯅꯅꯥꯎꯁꯤꯡꯗꯤ ꯀ꯭ꯂꯥꯁ ꯀ꯭ꯂꯥꯁ ꯀꯌꯥ ꯀꯌꯥ ꯀꯥꯔꯨꯔꯕꯣ
ꯀꯦꯖꯤꯒ ꯀ꯭ꯂꯥꯁ ꯋꯥꯟ
ꯑꯁ ꯑꯗꯨꯗꯤ ꯌꯥꯝ ꯁꯦꯕꯥ ꯆꯪꯕ ꯃꯇꯝꯅꯤꯅꯦ
ꯍꯣꯏ ꯅꯨꯡꯇꯤꯒꯤꯀꯣ ꯌꯨꯅꯤꯐꯣꯔꯝ ꯑꯣꯏꯌꯦ ꯆꯥꯛ ꯇꯤꯐꯤꯤꯟꯗ ꯄꯨꯒꯗꯕꯁꯨꯀꯣ ꯉꯁꯤ ꯌꯦꯟꯔꯨꯝꯒ ꯃꯦꯒꯤ ꯄꯨꯔꯗꯤ ꯍꯣꯔꯦꯟ ꯅꯦꯛꯁ ꯗꯦꯒꯨꯝꯕꯗ ꯑꯦꯄꯜꯒ ꯕꯅꯅꯥꯒꯨꯝꯕꯀꯣ ꯌꯨꯅꯤꯐꯣꯔꯝ ꯇꯧꯕꯅꯦ ꯑꯗꯨꯁꯨ ꯁ꯭ꯀꯨꯜꯅ ꯑꯗꯨꯝ ꯌꯨꯝꯗꯒꯤ ꯄꯨꯔꯛꯀꯗꯕ ꯑꯗꯨꯁꯨ ꯇꯣꯉꯥꯟ ꯇꯣꯉꯥꯟꯅ ꯆꯥꯕꯁꯨ ꯌꯥꯗꯕꯅꯦ
ꯑꯁ
ꯑꯗꯨꯒ ꯍꯩ ꯃꯍꯤꯁꯨ ꯑꯗꯨꯝ ꯌꯨꯅꯤꯐꯣꯔꯝ ꯑꯣꯏꯕꯅꯦ ꯑꯥ ꯌꯥꯝ ꯄꯥꯟꯕꯗꯣ
ꯑꯗꯨꯗꯗꯤ
ꯑꯣꯝꯂꯦꯠ ꯄꯨꯒꯗꯕ ꯅꯨꯃꯤꯠ ꯕꯜ ꯑꯦꯛ ꯕꯜꯗꯣ ꯄꯨꯒꯗꯕ ꯅꯨꯃꯤꯠ ꯑꯗꯨꯝ ꯂꯩꯕꯅꯦ ꯆꯥꯛ ꯄꯨꯒꯗꯕ ꯅꯨꯃꯤꯠ ꯑꯗꯨꯝ ꯂꯩꯌꯦꯕꯀꯣ
ꯃꯣꯏꯒꯤ ꯁ꯭ꯀꯨꯜꯗꯤ ꯏꯅꯥꯛ ꯈꯨꯟꯕ ꯀꯁꯤꯡꯒꯤ ꯁ꯭ꯀꯨꯜ ꯇꯥꯔꯦꯅꯦ
ꯀꯔꯤ ꯏꯅꯥꯛ ꯈꯨꯨꯟꯕ ꯁꯤꯔꯅꯤ ꯀꯣꯏ
ꯑꯗꯨꯗꯤ ꯅꯣꯏꯁꯦ ꯄꯩꯁꯥꯗꯤ ꯈꯔ ꯄꯥꯏꯕꯖꯥꯠꯅꯤꯅꯦ ꯎ
ꯑꯦ ꯑꯦ ꯄꯥꯏꯗꯦ ꯀꯝꯗꯥꯏꯗꯒꯤ ꯌꯥꯝ ꯂꯥꯏꯔꯕꯅꯤ ꯑꯩꯈꯣꯏ ꯑꯁꯤꯒꯤ ꯁ꯭ꯀꯨꯜꯗꯣ ꯑꯩꯈꯣꯏ ꯌꯨꯝ ꯃꯅꯥꯛꯇ ꯂꯩꯕꯀꯣ ꯑꯗꯨꯒꯤ ꯂꯥꯞꯅ ꯊꯤꯟꯒꯗꯕꯗꯣ ꯇꯟꯕ ꯌꯨꯝ ꯃꯅꯥꯛꯇ ꯑꯣꯏꯅ ꯀꯥꯍꯟꯕꯅꯦꯕ
ꯎꯝ ꯑꯁ ꯅꯔꯖꯔꯤ ꯀ꯭ꯂꯥꯁ ꯋꯥꯟ ꯇꯨ ꯑꯁ ꯑꯗꯨꯗꯤ ꯃꯣꯏꯗꯤ ꯁ꯭ꯀꯨꯜ ꯆꯠꯂꯝꯗꯥꯏꯁꯨ ꯗ꯭ꯔꯦꯁ ꯑꯞ ꯇꯧꯕꯤꯕ ꯆꯠꯍꯟꯕ ꯍꯣꯔꯦꯟ ꯍꯜꯂꯛꯄ ꯀꯥꯟꯁꯨ ꯃꯨꯒ ꯑꯟꯗ꯭ꯔꯦꯁ ꯇꯧꯕꯤꯕ ꯈꯣꯠꯄ ꯑꯗꯨꯒ ꯑ ꯇꯂꯦ ꯇꯂꯦ
ꯑꯃꯨꯛ ꯍꯜꯂꯛꯑꯒ ꯇꯨꯏꯁꯟ ꯆꯠꯅꯤꯡꯉꯥꯏꯀꯣ ꯏꯔꯨꯊꯣꯛꯑꯅꯤ ꯆꯥꯛ ꯑꯃꯨꯛ ꯆꯥꯍꯟꯒꯅꯤ
ꯎꯝ ꯑꯗꯨꯅꯦ ꯑꯁ ꯋꯥꯡꯅꯤ ꯋꯥꯡꯅꯤ ꯑꯩꯗꯤꯀꯣ ꯑꯁꯦꯡꯕ ꯑꯉꯥꯡ ꯃꯆꯥ ꯅꯔꯖꯔꯤ ꯀ꯭ꯂꯥꯁ ꯋꯥꯟ ꯇꯨꯒꯨꯝꯕ ꯂꯥꯏꯔꯤꯛ ꯇꯥꯛꯑꯣ ꯍꯥꯏꯔꯗꯤ ꯑꯩꯗꯤ ꯀꯔꯤꯁꯨ ꯂꯥꯏꯔꯤꯛ ꯇꯥꯛꯄꯤꯗꯕꯅꯦ ꯍꯥꯏꯗꯤ ꯑꯩꯅ ꯈꯨꯟꯒꯨꯝꯕ ꯆꯠꯂꯁꯨ ꯑꯩꯒꯤ ꯑꯟꯇꯤꯒꯤ ꯑꯪꯀꯜꯒꯤ ꯃꯆꯥꯁꯤꯡꯗꯨ ꯇꯥꯛꯄꯤꯌꯨ ꯀꯗꯥꯏꯅꯤꯒꯤ ꯃꯣꯏꯕꯨ ꯀꯃꯥꯏꯅꯣ ꯑꯣ ꯑꯦꯟ ꯋꯥꯟꯒꯨꯝꯕ ꯇꯥꯛꯄꯤ ꯏꯉꯤ ꯑꯗꯨꯒ ꯀꯔꯤ ꯀꯔꯤ ꯑꯁ ꯌꯦꯃꯨ
ꯑꯥ ꯑꯥ ꯑꯗꯣ ꯍꯧꯖꯤꯛꯀꯥꯟꯒꯤ ꯁ꯭ꯀꯨꯜꯁꯦꯀꯣ ꯌꯥꯝ ꯑꯣꯕꯔ ꯁꯨꯃꯥꯏꯗꯤ ꯑꯣꯏꯕꯅꯦ ꯀ꯭ꯂꯥꯁ ꯋꯥꯟꯒꯤꯗꯣ ꯏꯝꯄꯣꯔꯇꯦꯟꯁꯨ ꯄꯤꯗꯕꯅꯦ ꯑꯗꯨꯝ ꯆꯦꯞꯇꯔꯗꯣ ꯄꯥꯍꯜꯂꯒꯀꯣ ꯑꯩꯒꯤ ꯏꯅꯥꯎꯅꯨꯄꯥꯗ ꯌꯥꯝ ꯅꯨꯡꯁꯤꯕꯅꯦ ꯑꯩꯒꯤ ꯏꯕꯨꯡꯒꯤ ꯃꯆꯥꯅꯦꯕꯀꯣ ꯑꯦꯛꯖꯥꯝꯗꯣ ꯍꯦꯛ ꯊꯥꯕ ꯂꯥꯛ ꯂꯣꯏꯔꯒ ꯑꯃꯨꯛ ꯌꯨꯝꯗ ꯍꯜꯂꯛꯑꯒ ꯅꯤꯅꯦ ꯑꯩꯅ ꯄꯥꯕꯗꯣ ꯑꯩꯗꯤ ꯀꯣꯏꯁꯟ ꯑꯟꯁꯔꯗꯣ ꯐꯣꯔꯇꯤꯒꯨꯝꯕ ꯄꯥꯏꯌꯦ ꯑꯗꯣ ꯂꯥꯛꯄꯗꯤ ꯇꯔꯥꯒꯨꯝꯕ ꯈꯛꯇ ꯂꯥꯛꯑꯦ ꯌꯥꯝ ꯅꯨꯡꯉꯥꯏꯇꯦ ꯑꯗꯨꯝ ꯍꯥꯏꯔꯒ ꯃꯥꯅ ꯄ꯭ꯔꯤꯄꯦꯌꯔ ꯑꯣꯏꯕꯗꯤ ꯌꯥꯝ ꯄ꯭ꯔꯤꯄꯦꯌꯔ ꯑꯣꯏꯕꯀꯣ ꯑꯗꯨꯒ ꯑꯦꯛꯖꯥꯝꯗ ꯂꯥꯛꯄꯗꯤ ꯀꯣꯏꯁꯟꯗꯣ ꯇꯔꯥꯒꯨꯝꯕ ꯀꯨꯟꯒꯨꯝꯕ ꯈꯛꯇ ꯑꯗꯨꯝ ꯂꯥꯛꯑꯦ ꯌꯥꯝ ꯋꯥꯅ ꯄꯥꯔꯒ ꯑꯗꯨꯝ ꯍꯥꯏꯕꯅꯦ ꯀꯝꯄ꯭ꯂꯦꯟ ꯑꯗꯨꯝ ꯇꯧꯕꯅꯦ ꯅꯨꯡꯁꯤꯕꯅꯦ
ꯑꯁ ꯍꯧꯖꯤꯛ ꯑꯩꯈꯣꯏ ꯂꯩꯕꯇꯗꯤ ꯑꯩꯈꯣꯏ ꯁꯅꯥꯞꯇꯤ ꯑꯗꯨꯝ ꯂꯩꯌꯦꯕꯀꯣ ꯑꯗꯨꯗ ꯍꯧꯖꯤꯛ ꯑꯩꯒꯤ ꯑꯩꯒꯤ ꯑꯪꯀꯜꯒꯤ ꯃꯆꯥꯁꯤꯡ ꯃꯣꯏ ꯂꯦꯡꯒꯥ ꯃꯤ ꯑꯍꯨꯝ ꯂꯩꯌꯦꯕ ꯍꯥꯏꯗꯤ ꯑꯗꯨꯝ ꯃꯣꯏꯁꯦ ꯀ꯭ꯂꯥꯁꯁꯨ ꯆꯞ ꯃꯥꯟꯅꯈ꯭ꯔꯦꯕꯀꯣ
ꯎꯝ
ꯑꯗꯨꯒ ꯈ꯭ꯋꯥꯏꯗꯤꯗꯒꯤ ꯃꯣꯏꯒꯤ ꯃꯔꯛꯇ ꯈ꯭ꯋꯥꯏꯒꯤ ꯑꯍꯟꯁꯤꯅ ꯃꯤꯁꯨ ꯈꯔ ꯄꯤꯛꯄ ꯑꯣ ꯃꯥꯁ ꯒꯨꯟꯗꯥ ꯑꯣꯏ ꯈ꯭ꯔꯦꯕ ꯍꯟꯗꯛꯁꯦ ꯀ꯭ꯂꯥꯁ ꯊ꯭ꯔꯤꯔ ꯀꯥꯑꯝꯃꯤ ꯑꯗꯨꯗ ꯃꯥꯒꯤ ꯃꯅꯥꯎꯅꯨꯄꯥ ꯑꯅꯤꯁꯨ ꯃꯥꯒ ꯁꯦꯝ ꯀ꯭ꯂꯥꯁꯃꯦꯠꯅꯦꯕ ꯃꯅꯥꯎꯅꯨꯄꯥ ꯑꯅꯤꯗꯤ ꯀ꯭ꯂꯥꯁꯀꯤ ꯐꯥꯔꯁ ꯁꯦꯀꯦꯟ ꯐꯥꯔꯁꯀꯦꯟ ꯂꯧꯋꯦꯕ ꯃꯥꯅ ꯍ ꯑꯍꯥꯟꯕꯗꯨꯅ ꯀꯥꯏꯗꯒꯤ ꯍꯟꯗꯛ ꯃꯣꯏ ꯅꯍꯥꯟꯗꯨ ꯃꯣꯏ ꯍꯥꯐ ꯌꯔꯂꯤꯒꯤ ꯔꯤꯖꯜ ꯊꯣꯛꯑꯦ ꯍꯦꯛꯑ ꯑꯗꯨꯒ ꯃꯣꯏꯗꯨ ꯑꯦꯂꯚꯦꯟ ꯁꯞꯖꯦꯛ ꯂꯩꯕ ꯃꯥꯜꯂꯦꯕ
ꯑꯣ ꯑꯣ
ꯑꯦꯂꯚꯦꯟ ꯁꯕꯖꯦꯛꯇ ꯂꯣꯏꯅ ꯐꯦꯜ ꯇꯧꯋꯦ ꯍꯥꯏꯕ ꯑꯗꯨꯒ ꯍꯟꯗ꯭ꯔꯦꯗ ꯃꯥꯔꯛꯇꯒꯤ ꯍꯟꯗ꯭ꯔꯦꯗ ꯃꯥꯔꯛꯇꯒꯤ ꯍꯥꯏꯌꯦꯁꯇꯨ ꯃꯥꯒꯤ ꯍꯥꯏꯌꯦꯁꯇꯨ ꯁꯕꯦꯟꯇꯤꯦ ꯍꯥꯏꯌꯦ
ꯑꯥ
ꯑ
ꯅꯨꯡꯁꯤꯗ꯭ꯔꯣ
ꯌꯥꯔꯣꯏ ꯌꯥꯔꯣꯏ ꯍꯥꯏꯕꯅꯤ ꯑꯗꯨꯒ ꯑꯦꯛꯖꯥꯝꯗꯁꯨ ꯍꯧꯖꯤꯛꯀꯤ ꯍꯧꯖꯤꯛ ꯃꯥꯒꯤ ꯃꯅꯥꯎꯅꯨꯄꯥ ꯑꯅꯤꯗꯨ ꯍꯥꯏꯗꯤ ꯃꯥꯒꯤ ꯃꯅꯥꯎꯅꯨꯄꯥ ꯑꯅꯤꯗꯒꯤ ꯍꯦꯟꯅꯗꯤ ꯃꯥꯅ ꯁꯤꯛꯁ ꯁꯚꯦꯟ ꯃꯟꯁꯀꯨꯝꯕ ꯑꯍꯟ ꯑꯣꯏꯌꯦꯕꯀꯣ ꯑꯗꯨꯒꯤ ꯑꯦ ꯑꯪ ꯑꯗꯨꯒꯤ ꯁ꯭ꯀꯨꯜꯒꯨꯝꯕ ꯑꯦꯛꯖꯥꯝꯗꯁꯨ ꯑꯁ ꯑ ꯃꯥꯒꯤ ꯃꯅꯥꯎꯅꯨꯄꯥ ꯑꯝꯕꯨ ꯃꯥꯅ ꯊ꯭ꯔꯦꯇꯟ ꯇꯧꯕꯗꯨ ꯑꯣ
ꯑꯥ
ꯊꯩ ꯑꯩꯕꯨ ꯀꯣꯄꯤ ꯇꯧꯍꯜꯂꯣ ꯌꯦꯡꯍꯜꯂꯣ ꯅꯠꯇ꯭ꯔꯗꯤ ꯅꯪ ꯑꯩ ꯐꯨꯒꯅꯤꯒ ꯑꯗꯨꯃꯥꯏꯅ ꯊꯔꯦꯇꯟ ꯇꯧꯑꯦ ꯍꯥꯏꯌꯦꯕ ꯑꯁ ꯑꯗꯒꯤ ꯑꯩꯅ ꯁꯤꯒꯤ ꯑꯉꯥꯡꯁ ꯆꯤ ꯌꯥꯔꯣꯏ ꯌꯥꯔꯣꯏ ꯍꯥꯏꯅ
ꯎꯝ
ꯑꯁ ꯍꯧꯖꯤꯛꯀꯥꯟꯒꯤ ꯑꯉꯥꯡꯁꯤꯡꯗꯤꯀꯣ ꯁꯤꯡꯁꯨ ꯌꯥꯝ ꯁꯤꯡꯈ꯭ꯔꯕꯅꯤꯀꯣ
ꯍꯣꯏ ꯌꯥꯝ ꯁꯤꯡꯉꯦ
ꯑꯩꯈꯣꯏꯅ ꯆꯩꯔꯒ ꯇꯧꯔꯒ ꯀꯔꯤ ꯀꯔꯤ ꯍꯥꯏꯔꯁꯨ ꯑꯁ ꯋꯥ ꯈꯨꯝꯕꯁꯨ ꯍꯩꯕ
ꯑꯣ ꯍꯣꯏ ꯂꯣꯏ ꯈꯪꯕꯅꯦ
ꯈꯪꯉꯤ ꯈꯪꯉꯤ ꯑꯩ ꯍꯥꯟꯅꯩ ꯑꯩꯈꯣꯏꯅ ꯃꯣꯏꯒꯤ ꯃꯇꯝꯗꯤ ꯏ ꯄꯪ ꯄꯪꯔꯒ
ꯑꯥ
ꯑꯟꯗꯔ ꯄꯦꯟꯁꯨ ꯍꯥꯞꯆꯔꯒ ꯄꯨꯡꯆꯦꯟ ꯆꯦꯜꯂꯒ ꯑꯗꯣ ꯍꯧꯖꯤꯛꯀꯥꯟꯒꯤ ꯑꯉꯥꯡꯁꯤꯡꯗꯤ ꯀ꯭ꯂꯥꯁ ꯋꯥꯟ ꯇꯨ ꯅꯔꯖꯔꯤ ꯀ꯭ꯂꯥꯁ ꯋꯥꯟ ꯇꯨ ꯀꯥꯕꯁꯤꯡꯁꯨ ꯌꯥꯝ ꯏꯀꯥꯏꯕ ꯈꯪꯈ꯭ꯔꯦ
ꯑꯍꯣꯏ ꯇꯧꯑꯦ
ꯑꯥ ꯀꯌꯥꯃꯨꯛ ꯈꯦꯠꯅꯔꯨꯔꯣꯒꯣ
ꯐꯖꯕ ꯊꯤꯕ ꯍꯥꯏꯕꯁꯨꯀꯣ ꯂꯣꯏ ꯈꯪꯉꯦ ꯃꯣꯏꯗꯣ
ꯈꯪꯉꯤ ꯈꯪꯉꯤ ꯑꯁ ꯀꯗꯥꯏꯗꯒꯤ ꯑ ꯀ꯭ꯂꯥꯁ ꯅꯪ ꯄꯥꯝꯕ ꯂꯩꯕ꯭ꯔꯥ ꯍꯥꯏꯔꯒ ꯑꯁ ꯍꯣꯏ ꯒꯔꯜ ꯐ꯭ꯔꯦꯟ ꯂꯩꯈ꯭ꯔꯕꯅꯤ ꯀꯥꯏꯅꯒꯣ ꯃꯣꯏ ꯒꯔꯜꯐ꯭ꯔꯦꯟꯒ ꯑꯃ ꯑꯃꯃ ꯂꯣꯏ ꯊꯝꯈ꯭ꯔꯦꯍꯦ ꯀ꯭ꯂꯥꯁꯇ
ꯇꯧꯕꯅꯦ
ꯇꯨ ꯀꯥꯔꯒ ꯑꯁ ꯑꯗꯨꯒ ꯅꯣꯡꯃꯁꯨ ꯃꯣꯏ ꯑꯍꯨꯝꯗꯣ ꯂꯥꯛꯑꯒ ꯑꯩꯉꯣꯟꯗ ꯑꯩꯉꯣꯟꯗ ꯏꯌꯥꯝꯕ ꯌꯥꯝꯕ ꯑꯁ ꯑꯩꯅ ꯄꯥꯝꯕ ꯅꯨꯄꯤꯗꯨ ꯑꯁꯤ ꯃꯥꯅꯁꯨ ꯄꯥꯝꯃꯦ ꯍꯥꯏꯔꯒ ꯑꯩꯅ ꯐꯥꯔꯁ ꯄꯥꯝꯕꯅꯦꯒ ꯑꯗꯨ ꯃꯥꯏꯅꯒ ꯑꯩꯕꯨ ꯂꯥꯛꯑꯒ ꯀꯝꯄ꯭ꯂꯦꯟ ꯇꯧꯋꯦꯕ
ꯑꯥꯎ
ꯑꯩꯒꯤ ꯏꯅꯥꯎꯄꯥꯁꯤꯡꯗꯣ ꯍꯥꯏꯗꯤ ꯑꯁ ꯑꯩꯅ ꯐꯥꯔꯁ ꯄꯥꯝꯃꯦ ꯍꯥꯏꯕꯅꯤ ꯑꯗꯨꯒ ꯨꯃꯨꯒ ꯃꯥꯅꯁꯨ ꯄꯥꯝꯃꯦ ꯍꯥꯏꯌꯦ ꯑꯁꯤꯗꯤ ꯌꯥꯔꯔꯣꯏ ꯑꯩꯅ ꯐ꯭ꯔꯁ ꯑꯩꯅ ꯐ꯭ꯔꯥꯁ ꯎꯕꯅꯦ ꯑꯩꯅ ꯐ꯭ꯔꯥꯁ ꯄꯥꯝꯃꯦꯒ ꯑꯁ ꯕꯦꯔꯥꯅꯤ ꯍꯧꯖꯤꯛꯀꯥꯟꯒꯤ ꯑꯉꯥꯡꯁꯤꯡꯁꯦ ꯁꯤꯡꯁꯨ ꯌꯥꯝ ꯁꯤꯡꯉꯦ ꯑꯗꯣ
ꯎꯝ ꯎꯝ ꯍꯝ ꯍꯝ
ꯁ ꯑꯃꯨꯛꯀ ꯅꯣꯡ ꯅꯣꯡ ꯆꯨꯗꯣꯏ ꯃꯥꯂꯦꯅꯦ ꯉꯥꯁꯤꯁꯦ
ꯅꯣꯡ ꯃꯝꯃꯦ ꯍꯧ ꯎꯝ ꯉꯁꯤ ꯀꯩꯅꯣꯗꯣ ꯑꯌꯨꯛ ꯉꯟꯇꯥꯗꯣ ꯅꯣꯡ ꯈꯔ ꯈꯛ ꯆꯨꯕꯅꯦ ꯑꯩꯈꯣꯏꯗꯗꯤ
ꯑꯣ ꯑꯁꯤꯗꯁꯨ ꯍꯧꯖꯤꯛ ꯅꯣꯡ ꯈꯔ ꯈꯔ ꯆꯨꯕ ꯍꯧꯔꯦ ꯅꯣꯡ ꯈꯔ ꯆꯨꯗꯣꯏ ꯃꯥꯜꯂꯦ ꯑꯁꯤꯡꯗꯤ ꯑꯁ ꯑꯩꯁꯨ ꯉꯁꯤꯗꯒꯤ ꯀ꯭ꯂꯥꯁ ꯁꯦ ꯆꯠꯄ ꯍꯧꯔꯁꯤꯔꯗꯤ ꯈꯟꯅꯤ ꯑꯗꯣ ꯎꯝ ꯉꯁꯤꯗꯤ ꯄꯣꯊꯥꯔꯒꯦ ꯑꯗꯨꯒ ꯑꯩꯌꯦꯡꯗꯩ ꯑꯣꯏ ꯆꯠꯄ ꯇꯥꯔꯦ ꯅꯣꯏꯒꯤ ꯅꯅꯥꯎꯁꯤꯡꯗꯤ ꯄꯨꯡ ꯀꯌꯥꯗ ꯆꯠꯇꯣꯏꯔꯣ ꯀ꯭ꯂꯥꯁ
ꯃꯇꯝ ꯌꯥꯎꯔꯦ ꯑꯗꯣ ꯑ ꯍꯧꯖꯤꯛꯁꯨ ꯑꯗꯨꯝ ꯁꯅꯥꯔꯒ ꯂꯩꯌꯦꯗꯣ
ꯎꯝ
ꯍ ꯌꯥꯝꯁꯤ
ꯁ꯭ꯀꯨꯜ ꯚꯦꯟ ꯑꯗꯨꯝ ꯆꯠꯄ꯭ꯔꯣ ꯑ ꯅꯠꯇꯦꯀꯣ ꯑ ꯌꯨꯝ ꯃꯅꯥꯛꯇꯀꯣ ꯍꯣꯏ ꯍꯣꯏ
ꯎꯝ ꯌꯥꯝ ꯁꯥꯊꯤꯕꯗꯣ ꯄꯦꯜꯂꯕꯅꯦ ꯑꯃꯨꯛ ꯃꯣꯠꯂꯦꯗꯣ
ꯑꯁ ꯇꯧꯅꯤ ꯇꯧꯅꯤ ꯃꯣꯏꯗꯤ ꯃꯣꯏꯒꯤ ꯃꯇꯝꯗꯤ